ꯍꯥꯥꯕ꯭ꯔꯣ
ꯇꯌꯦ ꯇꯥꯏꯌꯦ
ꯇꯥꯏꯌꯦ ꯇꯌꯦ ꯊꯤꯟ ꯇ
ꯉꯁꯤꯒꯤ ꯋꯦꯗꯔ
ꯉꯁꯤꯒꯤ ꯋꯦꯗꯔꯗ ꯍꯥꯏ ꯇꯟꯇꯟ ꯂꯥꯎꯈꯤꯗ ꯑꯣꯏꯅ ꯇꯧꯁꯜꯂꯦ ꯎꯝ ꯀꯔꯤꯨꯝ ꯉꯁꯥꯏꯈꯩ ꯐꯣꯟ ꯇꯧꯕ ꯆꯠꯇꯦꯅ
ꯈꯪꯗꯦ ꯉꯁꯤꯁꯦ ꯅꯦꯠꯋꯥꯛꯁꯨꯦ ꯌꯥꯝꯁꯨ ꯅꯨꯡꯉꯥꯏꯇꯕ ꯅꯣꯡꯁꯨ ꯇꯥꯕꯅꯤꯅ
ꯇꯥꯃꯤꯅ ꯎꯝ ꯑꯩꯁꯦ ꯀꯩꯅꯣꯝ ꯍꯪꯒꯦ ꯇꯧꯔꯝꯕꯅꯤꯅꯦ
ꯀꯩ ꯍꯪꯒꯦ ꯍꯥꯏꯅꯣ ꯀꯥꯎꯈ꯭ꯔꯕ
ꯈꯪꯒꯦ ꯍꯥꯏꯅ ꯀꯥꯎꯈ꯭ꯔꯕ ꯀꯩꯅꯣꯒꯤ ꯒꯥꯔꯤꯒꯤ ꯇꯥꯏꯌꯔꯒꯨꯝꯕꯒꯤ ꯌꯣꯟꯕ ꯈꯪꯅꯕ ꯂꯩꯕ꯭ꯔꯥ
ꯁꯦꯀꯦꯟ ꯍꯦꯟ꯭ꯔꯣ ꯅꯠꯇ꯭ꯔꯒ ꯐꯥꯁꯀꯤ ꯑꯣꯏꯗꯣꯏꯔꯣ
ꯔ ꯑꯗꯨꯝ ꯐꯥꯔꯁꯅꯗꯤ ꯐꯅꯤꯗ
ꯃꯣꯏꯒꯤ
ꯃꯣꯏꯒꯤ ꯀꯩ ꯀꯩ ꯀꯩ ꯁꯣꯔꯨꯝ ꯂꯩꯕꯗꯨꯗ ꯆꯉ ꯌꯦꯡꯉꯨ ꯁꯨꯔꯛꯑꯅꯤ ꯅꯠꯇ꯭ꯔ ꯑꯗꯨꯅ ꯇꯥꯡꯒꯗ꯭ꯔꯥ ꯑꯗꯨꯝ ꯀꯩꯅꯣ ꯌꯣꯟꯕ ꯈꯪꯅꯕ ꯂꯩꯔꯗꯤ ꯃꯣꯏꯗꯒꯤ ꯍꯣꯡꯅ ꯂꯧꯕ ꯌꯥꯏꯗꯅ
ꯏꯃꯥꯟꯅꯕ ꯑꯃꯖꯨ ꯃꯣꯏꯒꯤ ꯁꯣꯔꯨꯝ ꯑꯗꯨꯒꯤꯗꯨ ꯊꯕꯛ ꯇꯧꯔꯝꯕꯅꯦ
ꯑꯣ ꯑꯁꯤ ꯁꯅꯥꯃꯍꯤꯒꯤꯗꯨꯔꯥ ꯍꯣꯏ ꯍꯣꯏ ꯑꯗꯣ ꯈꯪꯗꯦꯁꯤꯗꯤ ꯇꯧꯗ꯭ꯔ ꯃꯥꯜꯂꯤ ꯑꯁ ꯃꯥ ꯂꯩꯔꯝꯃꯗꯤ ꯅꯨꯡꯉꯥꯏꯗꯧꯅꯤꯅꯦ
ꯑꯗꯨ ꯑꯗꯨꯅꯤꯕꯦ ꯑꯣ
ꯨ ꯑꯩ ꯃꯅꯤꯡꯕꯤꯗꯤ ꯇꯌꯥꯔꯗꯨ ꯌꯥꯦ ꯠꯇ꯭ꯔꯦ ꯑꯗꯨꯒꯤ ꯑꯝꯇ ꯁꯤꯟꯗꯣꯛꯁꯤꯔꯅ ꯑꯗꯨꯗꯤ ꯅꯪ ꯊꯕꯛ ꯆꯠꯄꯗ ꯌꯥꯔꯝꯃꯔꯣꯏꯅꯦ ꯑꯁ ꯑꯩꯈꯣꯏ ꯂꯝꯕꯤꯗꯨꯒ ꯐꯖꯕꯅꯦ ꯐꯖꯔꯦ ꯑꯗꯨꯅ ꯃꯅꯤꯡ ꯇꯌꯥꯟꯅꯒ ꯌꯥꯗꯕꯒ ꯅꯣꯏ ꯂꯝꯕꯤꯗꯣ ꯑꯃꯨꯛ ꯀꯣꯏꯂꯥꯁ ꯊꯥꯗ꯭ꯔꯤꯕꯣ ꯑꯩꯁꯦ ꯀꯣꯏꯂꯥꯁ ꯊꯥꯗꯩꯔ ꯀꯩ ꯇꯧꯗꯅꯣ ꯒ꯭ꯌꯥꯟ ꯃꯦꯟꯗꯥꯗꯤ ꯄꯨꯡ ꯀꯣꯠꯇ ꯀꯣꯠꯊꯣꯛꯏ ꯃꯣꯏ ꯊꯣꯛꯄ ꯑꯃ ꯑꯗꯨꯗꯤ ꯅꯣꯡ ꯈꯤꯇꯪ ꯇꯥꯔꯗꯤ ꯑꯗꯨꯝ ꯐꯖꯔꯝꯃꯅꯤ ꯐꯖꯔꯦ ꯍꯥꯏꯕ ꯀꯣꯏꯂꯥꯁꯇꯨꯁꯨ ꯈꯔ ꯀꯩꯅꯣ ꯇꯧꯔꯀꯥꯟꯗ ꯐꯠꯂꯛꯇ꯭ꯔ ꯀꯥꯟꯗ ꯇꯧꯕ ꯑꯣꯏꯗꯤ ꯀꯥꯏꯅꯣꯕꯨ ꯀꯣꯏꯂꯥꯁꯇꯣ ꯀꯩꯁꯨ ꯇꯧꯗ꯭ꯔꯤꯕꯅꯦꯕ ꯄꯥꯝꯃꯨꯏꯌꯦ
ꯄꯥꯝꯃꯌꯦ ꯍꯥꯏꯗ ꯀꯣꯏꯂꯥꯁꯇꯨꯁꯨ
ꯑꯗꯨꯝ ꯀꯩꯅꯣ ꯂꯦꯝꯅ ꯑꯗꯨꯣ ꯃꯥꯡꯕ ꯃꯤꯁꯨ ꯄ ꯇꯨꯡ ꯑꯩꯅ ꯍꯧꯖꯤꯛ ꯄꯥꯈꯠꯂꯤꯁꯤꯦ ꯀꯌꯥꯝ ꯄꯥꯈꯠꯇꯤ ꯀꯣꯏꯂꯥꯁ ꯊꯥꯕ ꯂꯣꯏ ꯑꯣꯏꯔ ꯀꯥꯟꯗ ꯑꯃꯛ ꯍꯠꯂꯛꯇꯦ ꯁꯤꯅꯤ
ꯎ ꯅꯣꯏꯒꯤꯗꯨ ꯀꯔꯤ ꯊꯥꯅꯤ ꯍꯥꯏꯒꯦ
ꯈꯪꯗꯦ ꯀꯪꯀ꯭ꯔꯤꯠꯀꯗꯤ ꯍꯥꯏꯑ ꯃꯣꯏ ꯀꯣꯏꯂꯥꯁ ꯂꯥꯛꯑ ꯃꯇꯨꯡꯗ ꯀꯣꯏꯂꯥꯁꯇꯨꯒꯤ ꯃꯊꯛꯇ ꯀꯪꯀ꯭ꯔꯤꯠ ꯂꯥꯛꯀꯅꯤ ꯀꯥꯏꯅꯗꯤ ꯍꯥꯏ ꯑꯗꯨꯣ ꯈꯪꯗꯦ ꯀꯒꯌꯥꯃꯤꯟ ꯇꯥꯔꯗꯤ ꯎꯀꯂ ꯀꯪꯀ꯭ꯔꯤꯠꯁꯤꯒꯤ ꯀꯥꯟꯅꯕꯕꯤꯅ ꯀꯔꯤꯅꯣ ꯑꯩꯁꯤꯁꯨ ꯈꯪꯗ꯭ꯔꯦꯕ ꯂꯣꯡ ꯂꯥꯁꯇꯤꯡꯒꯤ ꯋꯥꯔꯤ ꯑꯩꯗ ꯈꯔ ꯀꯨꯏꯅ ꯆꯠꯂꯒ ꯀꯩꯅꯣ ꯇꯧꯕꯩ ꯋꯥꯅꯤ ꯑꯗꯨ ꯒ꯭ꯌꯥꯟ ꯇꯥꯗꯦ ꯁꯪ ꯁꯪꯒ ꯆꯠ ꯀꯥꯔꯒ ꯂꯩꯈꯤꯕ ꯖꯒꯥꯁ ꯇꯥꯗꯣꯏꯅꯦ ꯑꯗꯨꯁꯨ ꯑꯗꯨꯅꯦ ꯑꯗꯨ ꯒꯥꯔꯤ ꯑꯦꯛꯁꯤꯗꯦꯟ ꯍꯥꯏꯁꯦ ꯇꯝꯕ ꯉꯝꯗꯦ ꯀꯥꯏꯗ ꯊꯣꯛꯀꯅꯤ ꯀꯩꯗꯧꯅꯤ ꯀꯔꯝ ꯀꯥꯟꯗ ꯊꯣꯛ ꯊꯣꯛꯀꯅꯤ ꯍꯥꯏꯕ ꯑꯗꯨꯏ ꯃꯊꯛꯇ ꯊꯣꯛꯑꯗꯤ ꯐꯖꯔꯅꯤ ꯍꯥꯏꯕ ꯑꯗꯨ ꯌꯥꯅ ꯑꯃ ꯇꯥꯗꯦꯅ ꯃꯣꯏꯄ ꯃꯣꯏ ꯊꯣꯛꯄ ꯑꯃ ꯃꯣꯏ ꯃꯣꯏ ꯊꯣꯛꯄ ꯇꯧꯋꯦ ꯑꯩꯈꯣꯏ ꯣꯛ ꯇꯧꯔꯤ ꯑꯗꯨꯅꯤ ꯍꯧꯖꯤꯛ ꯂꯩꯅꯩꯌꯦꯦ ꯀꯣꯏꯂꯥꯁꯇ ꯁꯤꯠ ꯐꯨꯨꯕꯇ ꯁꯤꯟ ꯊꯤꯑꯀꯥꯟꯁꯤꯗ ꯁꯥꯠ ꯃꯊꯛꯇꯨꯗ ꯁꯤꯠꯂꯗꯤ ꯎ ꯈꯔꯗꯤ ꯐꯖꯅꯤꯕꯣ ꯑꯅꯤꯔꯛ ꯁꯨꯅ ꯑꯦꯛꯁꯤꯗꯦꯟꯒꯐꯥꯎ ꯊꯣꯛꯅꯤꯡꯗꯕꯗꯣ ꯒ꯭ꯌꯥꯟ ꯇꯥꯍꯟꯅꯕ ꯃꯥꯜꯂꯦ ꯃꯣꯏꯒꯤꯖꯦ ꯍꯣꯏ ꯐꯔꯦ ꯑꯗꯨ ꯊꯥꯎꯁꯨ ꯐꯔꯦ ꯊꯥꯎꯒꯤ ꯁꯦꯕ ꯑꯣꯏꯔꯅꯤ ꯁꯥꯏꯀꯜ ꯉꯥꯛꯇ ꯊꯧꯅꯔꯅꯤ ꯑꯁ ꯁꯥꯏꯀꯜ ꯊꯧꯕꯁꯨ ꯅꯨꯡꯗꯤ ꯉꯥꯏꯔꯅꯤ ꯑꯗꯨꯗꯣ ꯂꯝ ꯂꯥꯞꯄ ꯀꯥꯟꯗꯕꯨ ꯈꯔ ꯕꯤꯌꯥꯔ ꯀꯥꯔꯣꯏ ꯅꯝꯅꯕ ꯀꯥꯟꯗꯅ ꯋꯥꯔ ꯀꯥꯟꯗ ꯑꯩ ꯌꯨꯝ ꯌꯥꯝ ꯁꯟ ꯌꯧꯅꯤꯡꯉꯛꯑꯀꯥꯟꯗ ꯃꯅꯤꯡ ꯂꯩꯀꯥꯏꯒ ꯆꯠꯅꯤꯡꯉꯗꯤ ꯐꯔꯛ ꯇꯥꯗꯣꯏꯅꯤꯗ ꯑ ꯅꯪꯒꯤ ꯁꯥꯏꯀꯜꯗꯨꯅ ꯂꯨꯝꯃꯒ ꯖꯒꯥꯗ ꯑꯗꯨꯝ ꯇꯧꯇꯥꯕ ꯅꯪ ꯆꯥꯛ ꯆꯥꯔꯕꯣ ꯑꯥꯎ ꯆꯥꯔꯦ ꯅꯪ ꯆꯥꯔꯕꯣ ꯑꯩꯗꯤ ꯆꯥꯔꯦ ꯉꯁꯤ ꯑꯣꯛ ꯊꯣꯡꯉꯦ ꯍꯥꯏ ꯑꯗꯨꯗꯤ ꯑꯩꯁ ꯐꯖꯔꯦꯅꯦ ꯑꯍꯥꯎꯕ ꯑꯃ ꯇꯧꯁꯜꯂꯦ
ꯉꯁꯥꯏ ꯋꯦꯗꯔꯗꯨꯗꯅꯤꯅꯦ
ꯑꯁ ꯀꯩꯅꯣ ꯀꯩꯃ ꯇꯒ ꯍꯥꯏ ꯑꯩ ꯍꯋꯥꯏ ꯅꯤꯗ ꯑꯁ ꯍꯥꯏꯔꯝꯒꯗꯕꯅꯤꯅꯦ ꯑꯗꯨꯅꯦ ꯍꯥꯏꯐꯦꯠꯇꯪ ꯏꯪꯒꯤꯠ ꯑꯝꯇꯪ ꯄꯤꯔꯛꯑꯝꯕꯗ ꯑꯗꯨꯝ ꯀꯥꯞꯄꯛ ꯇꯧ ꯂꯩ ꯌꯥ ꯑꯗꯨ ꯑꯩꯅ ꯈꯜꯂꯤꯁꯦ ꯉꯁꯤꯁꯦ ꯀꯃꯥꯏꯅ ꯇꯧꯕꯅꯤꯗ ꯅꯨꯡꯗꯥꯡ ꯋꯥꯏꯔꯝ ꯃꯇꯥꯡꯁꯤꯗ ꯃꯅꯝ ꯅꯨꯡꯁꯤꯁꯤꯕ ꯌꯥꯝ ꯊꯥꯗꯣꯛꯅꯔꯛꯄ
ꯑꯗꯨꯗ ꯍꯦꯁ
ꯑꯗꯨꯗ ꯍꯦꯁ ꯉꯁꯤꯗꯤ ꯃꯤ ꯄꯨꯂꯞ ꯆꯥꯟꯅꯔꯕ ꯃꯥꯜꯂꯦꯅ ꯍꯧꯅꯕ ꯂꯩꯇꯅ ꯑꯩꯁꯨ ꯑꯗꯨꯝ ꯂꯩꯔꯨꯃꯤꯗ ꯀꯅꯥꯝꯇꯒ ꯍꯥꯏꯔꯝꯗꯕꯤꯗ ꯂꯩꯕ ꯍꯥꯟꯅ ꯆꯦꯟꯕꯗ ꯑꯗꯨꯅꯦ ꯍꯥꯏꯖꯦ ꯑꯗ ꯁꯨꯝ ꯀꯩꯅꯤ ꯃꯤ ꯌꯨꯝꯊꯣꯡ ꯈꯨꯗꯤꯡꯒꯤ ꯊꯣꯡꯕ ꯃꯥꯟꯁꯜꯂꯛꯑꯕꯗꯣ ꯉꯁꯤꯗꯤ ꯑꯗꯨꯅ ꯃꯣꯏ ꯃꯌꯥꯝ ꯊꯣꯡꯅꯔꯒ ꯑꯩ ꯊꯣꯡꯗꯕꯁꯤꯗꯤ ꯑꯃꯨꯛ ꯀꯩ ꯍꯥꯏꯅꯤ ꯁꯃꯥꯖꯀꯤ ꯆꯠꯅꯕꯤꯗꯧ ꯈꯪꯗ꯭ꯔ ꯃꯥꯂꯅ ꯑꯩꯁꯨ ꯆꯠꯂ ꯂꯩꯔ ꯑꯗꯨꯕꯨꯗꯤ ꯆꯠꯅꯕꯤ ꯈꯔ ꯌꯥꯎꯕꯗꯤ ꯐꯕꯖꯥꯠꯅꯤ
ꯑꯗꯨꯅꯦ ꯑꯩꯁꯦ ꯑꯗꯨꯃꯥꯏꯅ ꯈꯜꯂ ꯇꯧꯔꯨꯕꯅꯤ ꯃꯊꯪ ꯃꯨꯛꯇꯗꯤ ꯍꯥꯏꯔꯛꯀꯅꯤꯗ
ꯑꯩ ꯉꯁꯤ ꯆꯠꯅꯕꯤ ꯌꯥꯎꯍꯧꯗꯕꯒꯤꯁꯨ ꯁꯣꯏꯕꯅꯤꯅꯦ ꯑꯗꯨꯅꯦ ꯆꯤꯡꯒꯤ ꯐꯤꯕꯝ ꯌꯦꯡ ꯌꯦꯡꯉꯒ ꯊꯧꯕꯤꯕ ꯍꯥꯏꯁꯦ ꯑꯩ ꯉꯁꯤꯗꯨ ꯚꯥꯞ ꯑꯣꯏꯍꯧꯗ꯭ꯔꯕ ꯆꯠꯊꯣꯛꯎꯕ ꯊꯕꯛ ꯑꯃ ꯑꯣ ꯅꯪ ꯀꯥꯏ ꯆꯠꯂꯨꯏꯅꯣ ꯑꯁꯤ ꯂꯥꯏꯐꯝ ꯈꯨꯅꯥꯎꯗ ꯄꯣꯠꯆꯩ ꯈꯔ ꯊꯤꯟꯕ ꯆꯠꯂꯨꯕ
ꯑꯣ
ꯑꯣ ꯑꯗꯨꯒꯤ ꯕꯥꯕꯇꯣ ꯑꯣꯏꯍꯧꯗ꯭ꯔꯦꯅꯦ ꯌꯨꯝ ꯍꯠꯂꯛꯄꯗ ꯊꯣꯡ ꯂꯩꯔꯝꯃꯦ ꯑꯩꯒꯤꯗꯤ ꯍꯤꯟꯖꯥꯡꯒ ꯑꯝꯇ ꯅꯤꯡꯁꯤꯡꯗ꯭ꯔꯤꯉꯣ ꯆꯠꯂꯤꯉꯥꯏꯗꯗꯤ
ꯎꯝ ꯂꯝꯕꯤꯁꯤꯗꯁꯨ ꯃꯅ ꯅꯨꯡꯁꯤ ꯅꯨꯡꯁꯤꯕ ꯄꯥꯔꯦꯡ ꯑꯃ ꯄꯥꯏꯔꯛꯑꯅꯤ ꯉꯁꯤꯗꯤ
ꯀꯥꯡꯁꯤꯕꯨ ꯀꯔꯝ ꯀꯥꯟꯗ ꯑꯣꯏꯖꯥꯠꯅꯣ ꯇꯥꯡ ꯀꯨꯟꯅꯤ ꯍꯥꯏꯒꯨꯝ ꯇꯥꯏꯗ ꯎꯝ ꯑꯩ ꯇꯔꯥ ꯇꯔꯨꯛ ꯀꯅꯥꯅꯣꯝ ꯇꯔꯥ ꯇꯔꯨꯛ ꯍꯥꯏꯔꯛꯀꯦꯅꯣ ꯑꯩꯉꯣꯟꯗ ꯀꯅꯥꯅꯣꯒꯨꯝ ꯍ ꯑꯁ ꯈꯪꯗꯦꯗ ꯑꯣꯏꯅꯤꯡꯉꯝꯃꯥꯏꯅ ꯑꯣꯏꯖꯔꯅꯤ ꯀꯥꯡꯒ ꯀꯔꯤꯝꯕꯤꯠ ꯂꯩꯇ꯭ꯔꯦꯗ ꯀꯩꯅꯣ ꯑꯦ ꯑꯩꯈꯣꯏ ꯀꯩꯅꯣ ꯆꯠꯁꯦ ꯍꯥꯏꯅꯕꯗꯣ ꯆꯠꯂꯔꯣꯏꯗ꯭ꯔꯣ ꯆꯠꯁꯦ ꯆꯠꯁꯦ ꯑꯩ ꯃꯣꯏꯒꯤ ꯀꯩꯅꯣ ꯀꯥꯡ ꯆꯤꯡꯕ ꯈꯣꯠꯄꯗꯗꯤ ꯕꯤꯠ ꯀꯌꯥ ꯂꯩꯇꯕ ꯎꯝ ꯆꯥꯕꯩꯗꯤ ꯌꯥꯏꯌꯦ ꯆꯥꯕꯩꯩꯅ ꯀꯩꯅꯣ ꯍꯥꯏꯗꯤꯦ ꯍꯤꯡꯉꯤꯁꯤ ꯆꯥꯅꯕꯩꯗꯃꯛꯇꯤꯅꯦ ꯃꯥꯅꯤ ꯀꯩꯅꯣꯗꯒꯤ ꯆꯥꯗꯗꯤ ꯀꯃꯥꯏꯅ ꯍꯤꯡꯗꯔꯤꯒꯦ ꯑꯦ
ꯑꯗꯨꯅꯦ ꯍꯥꯏꯁꯦ
ꯃꯤꯅꯒ ꯂꯥꯏꯔꯤꯛ ꯀꯟ ꯀꯟ ꯄꯥꯔꯤꯁꯦ ꯑꯃꯔꯣꯝꯗ ꯁꯨꯝ ꯈꯟꯅꯔꯨꯔꯗꯤ ꯆꯥꯅꯕꯁꯀ ꯅꯣꯡꯃꯒꯤ ꯆꯥꯅꯕꯁꯤ ꯁꯤ ꯈꯤꯇꯪꯒꯤꯟꯅꯔꯕ ꯑꯗꯨꯅꯦ ꯍꯥꯏꯁꯦ ꯌꯥꯝ ꯊꯤꯅ ꯐꯖꯕ ꯋꯥꯔꯨꯜꯅꯦ ꯍꯥꯏꯒꯗ ꯎꯝ ꯍꯤꯡꯉꯁꯤꯦ ꯆꯥꯅꯕ꯭ꯔꯥ ꯆꯥꯔꯤꯁꯦ ꯍꯤꯡꯅꯕ꯭ꯔꯥ ꯁꯤꯅꯤ ꯑꯗꯨ ꯈꯔ ꯁꯥꯏꯀꯣꯂꯣꯖꯤ ꯂꯧꯕ ꯀꯥꯡꯒꯕꯨꯅꯗꯤ ꯃꯔꯩ ꯌꯦꯦꯜꯂꯛꯀꯗ꯭ꯔꯥ ꯑꯩꯈꯣꯏꯅ ꯍꯥꯏꯔꯤꯁꯦ ꯑꯗ ꯁꯤꯝꯄꯜ ꯆꯨꯝꯅ ꯍꯥꯏꯕꯗꯗꯤ ꯆꯨꯝꯃꯤꯅꯦꯕ ꯁꯤ ꯋꯥꯍꯩꯁꯦ
ꯃꯨꯣꯏ ꯃꯣꯏ
ꯃꯣꯏ ꯃꯣꯏꯗ ꯁꯤꯒꯤꯁꯦ ꯍꯥꯏꯔꯨ ꯇꯥꯔꯗꯤ ꯂꯥꯏꯔꯤꯛ ꯑꯃꯕꯨ ꯐꯣꯡꯉꯛꯀꯅꯤ ꯃꯔꯩꯕꯨ ꯌꯦꯛꯂꯛꯀꯅꯤꯅꯦ ꯑꯔꯣꯏꯕꯤ ꯀꯣꯔꯠꯇꯒ ꯀꯥꯁꯦ ꯍꯥꯏꯅꯤꯡꯉ ꯑꯗꯨꯅꯁ ꯑꯩꯗꯤ ꯍꯤꯡꯉꯤꯁꯤ ꯆꯥꯅꯕꯅꯤ ꯍꯥꯏꯔꯅꯤ ꯑꯩꯁꯨ ꯆ ꯂꯦꯦ ꯅꯠꯇ ꯄꯨꯟꯁꯤꯁꯦ ꯋꯥꯅ ꯂꯩꯔꯤꯕ ꯄꯨꯟꯁꯤꯁꯤꯗ ꯑꯃꯨꯛ ꯀꯩꯅꯤ ꯆꯥꯕꯁꯤꯗ ꯑꯃꯨꯛ ꯀꯩꯅꯤ ꯑꯗꯨ ꯐꯩ ꯑꯇꯥ ꯐꯠꯇꯦ ꯇꯧꯗꯦ ꯀꯌꯥꯝ ꯀꯨꯅꯕꯨ ꯍꯤꯡꯗꯣꯔꯤꯒꯦ ꯍꯥꯏꯕꯅꯤꯗ ꯒ꯭ꯌꯥꯟ ꯇꯥꯗꯦ ꯑꯩꯒꯤꯗꯤ ꯑꯗꯨ ꯑꯗꯥ ꯈꯪꯗꯕꯤ ꯍꯤꯡꯅꯤꯉꯥꯏ ꯃꯇꯝ ꯈꯔꯁꯤꯗꯀꯣ ꯑꯍꯥꯎ ꯑꯍꯥꯎꯕ ꯆꯥꯅꯤꯡ ꯆꯥꯅꯤꯡꯕ ꯆꯥꯕꯁꯤꯗ ꯂꯩꯔꯤ ꯑꯗꯨꯅꯦ ꯍꯥꯏꯁꯦ ꯑꯍꯥꯎꯍꯥꯎꯣꯏ ꯌꯥ ꯌꯥꯗ꯭ꯔꯒ ꯆꯥ ꯌꯥꯄꯟꯗꯤꯦꯕ ꯌꯥ ꯄꯣꯟꯇꯦꯗ ꯀꯟ ꯇꯗꯒꯤ ꯑꯗꯨꯅꯦ ꯑꯩꯁꯦ ꯌꯥ ꯌꯥꯗ꯭ꯔꯥ ꯁꯔꯨ ꯆꯤꯛꯦ ꯑꯗꯨꯗꯤ ꯀꯔꯝ ꯇꯥꯔꯝꯃꯣꯏꯕ ꯀ ꯒ꯭ꯔꯥꯏꯟꯗꯔꯗꯨꯒ ꯇꯧꯔꯒ ꯇꯣꯏꯍꯜꯂ ꯆꯥꯔꯝꯒꯗ꯭ꯔꯥ ꯎꯝ ꯑꯗꯨ ꯃꯉꯥꯏ ꯑꯣꯏꯅ ꯆꯥꯒꯗꯕ ꯑꯗꯨꯅ ꯀꯩꯕꯨ ꯍꯥꯎꯗꯣꯏꯅꯣ ꯑꯗꯨ ꯀꯔꯤ ꯑꯁ ꯈꯪꯗꯦꯗ ꯒ꯭ꯌꯥꯟ ꯇꯔꯦ ꯈꯔ ꯃꯍ ꯃꯔꯦꯛ ꯃꯍꯥꯎ ꯊꯣꯛꯅ ꯅꯨꯡꯉꯥꯏꯅ ꯍꯤꯡꯅꯤꯡꯕꯒꯤꯅꯦꯕ ꯑꯍꯦꯟꯕ ꯄꯥꯝꯅꯔꯛꯏꯁꯤꯅ ꯑꯃꯨꯛ ꯃꯥꯅꯤ ꯑꯗꯨꯗ ꯃꯨ ꯑꯗꯨ ꯌꯧꯗ꯭ꯔꯤꯕ ꯀꯥꯡꯕꯨꯅ ꯑꯃꯨꯛ ꯆꯥꯔꯤꯁꯤꯦ ꯍꯤꯡꯅꯕꯒꯤꯗꯃꯛꯇꯅꯦ ꯂꯛꯀꯅꯤꯅ ꯈꯜꯂꯒ ꯃꯣꯏꯁ ꯆꯥꯕꯗꯤ ꯑꯣꯏꯔꯕꯔꯕꯅꯤꯅ ꯃꯥꯅꯤ ꯍꯥꯏꯗꯤ ꯆꯥꯔꯤꯁꯦ ꯍꯤꯡꯅꯕꯅꯤꯅ ꯆꯥꯔꯝꯕꯗꯒꯤ ꯆꯤꯡꯉꯁꯦ ꯆꯥꯟꯅꯕꯅꯤꯅꯣ ꯑꯣ ꯑꯣꯂꯀꯗꯅꯦ ꯂꯕꯤꯜ ꯑꯗꯩ ꯈꯤꯇꯪ ꯃꯤꯒ ꯃꯤꯃꯥꯟꯅꯅꯕ ꯈꯔ ꯂꯩꯅꯕꯁꯨ ꯍꯣꯠꯂꯛꯇꯣꯏꯅꯤꯅꯤꯅ ꯇꯧꯔꯤꯁꯦ ꯑꯗꯨ ꯀꯖꯦ ꯀꯩꯀꯩ ꯇꯧꯔꯤꯒꯦ ꯍꯧ ꯖꯤꯀꯥꯟꯁꯤꯐꯣ ꯍꯧꯖꯤꯛꯀꯥꯟꯁꯦ ꯑꯩ ꯈꯔ ꯈꯔ ꯅꯣꯡꯃꯒꯤ ꯊꯕꯛ ꯍꯥꯏꯐꯦꯠ ꯍꯥꯏꯐꯦꯠꯗꯤ ꯆꯠꯂꯤ ꯑꯩ ꯊꯥꯎꯖꯟꯅꯤꯅ ꯄ꯭ꯔꯥꯏꯚꯦꯠꯀꯤꯅꯤꯅ ꯎꯝ ꯐꯩꯗ ꯀꯩꯅꯣ ꯐ꯭ꯔꯤꯗ ꯂꯩꯊꯣꯛꯇꯕꯤ ꯑꯗꯨꯝ ꯀꯩꯅꯣꯝꯃ ꯆꯠꯁꯤꯜꯂꯤꯁꯤꯁꯨ ꯊꯥꯒꯤ ꯈꯤꯇꯪ ꯑꯣꯏꯔꯁꯨ ꯂꯥꯛꯆꯩꯗꯅ ꯇꯣꯛꯇꯣꯔꯦ ꯉꯝꯃꯔꯣꯏ ꯋꯥꯔꯦ ꯀꯩ ꯀꯩ ꯑꯣꯏꯔꯒꯦ ꯌꯥꯝ ꯑꯣꯟꯅ ꯑꯣ ꯑꯣꯟꯅ ꯑꯣꯠꯂꯅꯦ ꯑꯣꯠꯂꯅꯦ ꯑꯥꯗꯅ ꯑꯣꯠꯂꯦ ꯎꯝ ꯑꯗꯨ ꯍꯥꯏꯔ ꯑꯩꯁꯨ ꯁꯨꯝ ꯌꯨꯝꯗ ꯂꯩꯕꯁꯦ ꯇꯟ ꯆꯜꯂꯦ ꯅꯪꯒ ꯋꯥꯔꯤ ꯁ ꯑꯒ ꯀꯩ ꯀꯩꯅꯣ ꯈꯔ ꯇꯧꯕ ꯌꯥꯕ ꯇꯧꯁꯤꯗ ꯍꯣꯏ ꯑꯗꯨ ꯅꯣꯡꯃ ꯐꯖꯅ ꯄꯨꯜꯂ ꯈꯟꯅꯔꯁꯤꯅꯦ ꯑꯗꯨꯣꯝꯗꯤ ꯎ ꯐꯔꯦ ꯑꯗꯨ ꯍꯌꯦꯡꯁꯦ ꯑꯩ ꯁꯪꯕꯗ ꯀꯣꯏꯊꯣꯔꯛꯀꯦ ꯌꯨꯝ ꯂꯩꯗꯤ ꯅꯠꯇ꯭ꯔꯥ ꯍꯌꯦꯡ ꯌꯨꯝ ꯂꯩꯅꯤ ꯎꯝ ꯑꯗꯨ ꯍꯌꯦꯡ ꯀꯩꯀꯩꯅꯣ ꯈꯔ ꯋꯥꯔꯤ ꯁꯥꯔꯁꯤ ꯇꯧꯕ ꯌꯥꯕ꯭ꯔꯣ ꯈꯔ ꯈꯟꯅꯔꯁꯤ ꯍꯣꯏ ꯍꯣꯏ ꯍꯣꯏ ꯑꯗꯨꯃꯥꯏꯅ ꯇꯧꯔꯁꯦ ꯍꯣꯏ ꯍꯣꯏ ꯐꯔꯦ ꯐꯔꯦ ꯊꯝꯃꯦ ꯊꯝꯃꯦ ꯨꯅꯥꯥꯏ ꯨꯅꯥꯏ ꯊꯝꯖ ꯥꯏꯨ ꯎꯝ